ꯍꯜꯂꯣ꯫
ꯍꯥꯎ꯫
ꯀꯩꯗꯧꯔꯝꯃꯤꯅꯣ꯫
ꯁꯨꯝ ꯍꯤꯞꯄꯝꯕꯅꯦ꯫
ꯎꯝ꯫ ꯆꯥꯛ ꯏꯁꯤꯡ ꯆꯥꯅꯔꯕꯣ꯫
ꯆꯥꯛ ꯏꯁꯤꯡ ꯆꯥꯅ ꯆꯥꯔꯦ ꯑꯩꯕꯨꯗꯤ ꯅꯪꯗꯤ꯫
ꯆꯥꯗ꯭ꯔꯤ꯫
ꯀꯔꯤ ꯏꯟꯁꯥꯡ ꯊꯣꯡꯉꯤꯕ꯫
ꯌꯦꯟ ꯊꯣꯡꯉꯦ ꯌꯦꯟ꯫ ꯅꯪꯗꯤ ꯍꯣꯏ ꯑꯍꯥꯎꯕ ꯈꯔ ꯑꯗꯨꯝ ꯆꯥꯔꯦ꯫
ꯎꯝ ꯃꯤꯒꯤꯗꯤ ꯄꯩꯁꯥ ꯄꯥꯏꯕꯅꯤꯅ ꯑꯍꯥꯎꯕ ꯌꯥꯝ ꯆꯥꯏꯀꯣ꯫
ꯎꯝ ꯄꯥꯏꯕꯩ ꯅꯠꯇꯦꯗ꯫
ꯑꯥ ꯏꯔꯣꯝꯕ ꯑꯃꯒ ꯀꯥꯡꯍꯧꯒꯅꯤꯗ꯫
ꯎꯝ꯫
ꯍꯧꯖꯤꯛꯀꯥꯟꯁꯤꯕꯣ ꯀꯥꯏ ꯀꯥꯏꯗ ꯆꯠꯂꯤꯒꯦ ꯀꯣꯏꯕꯒ ꯆꯠꯇ꯭ꯔꯕꯣ꯫
ꯆꯠ-ꯆꯠꯇ꯭ꯔꯦꯗ ꯆꯠꯅꯤꯡꯕꯗꯤ ꯌꯥꯝ ꯂꯩ꯫
ꯑꯩ ꯉꯁꯥꯏ ꯌꯦꯡꯕꯗꯤ ꯀꯣꯏꯔꯨꯕ ꯃꯥꯜꯂꯤꯗ꯫
ꯑꯗꯨꯗꯤ ꯊꯕꯛ ꯆꯠꯂꯨꯕꯅꯤ꯫ ꯑꯗꯨꯗ ꯏꯃꯥꯟꯅꯕꯤꯒꯩ ꯄꯨꯜꯂꯒ ꯑꯆꯥꯄꯣꯠ ꯀꯩꯀꯩ ꯆꯥꯔꯛꯄ
ꯎꯝ꯫ ꯀꯩꯀꯩ ꯑꯆꯥꯄꯣꯠ ꯆꯥꯔꯛꯑꯕ꯫
ꯀꯩꯩꯗꯧꯕ꯫
ꯀꯩꯀꯩ ꯑꯆꯥꯄꯣꯠ ꯆꯥꯔꯛꯑꯒꯦ꯫
ꯎꯝ꯫ ꯁꯤꯡꯖꯨ ꯆꯥꯔꯛꯑꯦ꯫ ꯑꯗꯒꯤ ꯃꯣꯏꯒꯤ ꯀꯣꯔꯤꯌꯥꯒꯤ꯫ ꯔꯦꯃꯦꯟ ꯆꯥꯔꯛꯑꯦ ꯔꯥꯃꯦꯟ ꯍꯥꯏꯕ꯭ꯔꯥ ꯔꯦꯃꯟ ꯍꯥꯏꯕ꯭ꯔꯥ꯫ ꯑꯗꯣ ꯆꯥꯔꯛꯑꯦ ꯎꯝ꯫
ꯎꯝ꯫
ꯀꯩ ꯍꯥꯏꯔꯦ ꯑ
ꯎꯝ ꯎꯝ
ꯂꯥꯏꯝ ꯖꯨꯏꯁ ꯑꯃ ꯊꯂꯛꯑꯦ꯫
ꯑ꯫
ꯑꯗꯨꯒ꯫ ꯕꯦꯕꯤꯝꯕꯥꯞ ꯅꯥ ꯀꯤꯝꯕꯥꯞ ꯀꯤꯝꯕꯥꯞ ꯑꯃ ꯆꯥꯔꯛꯑꯦ
ꯎꯝ ꯌꯥꯝ ꯍꯥꯎꯅꯥ ꯆꯥꯔꯤꯖꯥꯠꯅꯤꯅꯦ ꯅꯣꯏ ꯅꯃꯥꯟꯅꯕꯤꯗꯤ ꯀꯩꯀꯩ ꯇꯧꯔꯛꯈ꯭ꯔꯒꯦ ꯍꯧꯖꯤꯛꯇꯤ
ꯍꯧꯖꯤꯀꯥꯟꯁꯦ ꯑꯗꯨꯝ ꯊꯕꯛ ꯃꯣꯏ ꯃꯣꯏꯒꯤ ꯉꯝꯖ ꯉꯝꯖꯕ ꯐꯤ ꯁꯨꯕ ꯍꯥꯏꯕꯗꯤ ꯔꯥꯅꯤ ꯀꯩꯀꯩꯁꯨ ꯈꯣꯠꯇꯅ ꯍꯧꯖꯤꯛꯀꯤ ꯔꯥꯅꯤ ꯁꯨꯕꯁꯨ ꯄꯩꯁꯥ ꯌꯥꯝ ꯐꯪꯉꯤꯗꯅꯀꯣ
ꯑꯥ
ꯑꯗꯨꯝ ꯃꯆꯨ ꯁꯤꯟꯁꯤꯟꯗꯥꯅ ꯁꯨꯅꯔꯒ ꯁꯦꯠꯅꯕ ꯉꯥꯛꯇꯅꯤꯅꯥ
ꯎꯝ
ꯑꯗꯨꯅ ꯄꯩꯁꯥ ꯑꯗꯨꯝ ꯊꯣꯛꯑꯦ ꯃꯣꯏꯁꯨ ꯔꯥꯅꯤ ꯁꯨꯕ ꯑꯗꯨꯃꯥꯏꯅ ꯁꯨ ꯈꯣꯠꯄ ꯑꯗꯨ ꯃꯌꯨꯝꯗ ꯑꯗꯨꯝ ꯇꯧꯖꯔꯒ
ꯎꯝ
ꯑꯗꯩꯗꯤ ꯑꯉꯥꯡ ꯇꯨꯏꯁꯟ ꯇꯧꯕ ꯆꯠꯄꯅ ꯆꯠꯄ ꯑꯗꯒꯤ ꯍꯧꯖꯤꯛꯀꯥꯟꯗꯤ ꯇ꯭ꯔꯦꯟꯗꯤꯡ ꯑꯃ ꯑꯣꯏꯅ ꯀꯩꯅꯣꯝ ꯇꯧꯕꯩꯁꯨ ꯀꯦꯛ ꯀꯛꯄꯤ ꯑꯗꯩꯗꯒꯤ ꯐꯥꯗꯔꯁ ꯗꯦꯅꯤꯕꯨ ꯍꯥꯏꯕꯅꯦ ꯃꯥꯗꯔꯁ ꯁꯦꯅꯤꯕꯨ ꯍꯥꯏꯕꯅꯦ ꯑꯗꯨꯝ ꯑꯣꯀꯦꯖꯟ ꯈꯨꯗꯤꯡꯒꯤ ꯀꯦꯛ ꯀꯛꯄꯤ ꯈꯣꯠꯄꯤꯁꯦ ꯃꯌꯥꯝ ꯇꯧꯔꯛꯑꯦꯗꯅꯥ ꯀꯣ
ꯑ
ꯑꯗꯨ ꯏꯃꯥꯟꯅꯕꯤ ꯀꯦꯛ ꯁꯥꯕꯁꯨ ꯌꯥꯎꯔꯦ ꯀꯦꯛ ꯁꯥꯔ ꯁꯥꯔꯒ ꯑꯗꯨꯃꯥꯏꯅꯥ ꯌꯣꯟ ꯈꯣꯠꯇꯅ ꯇꯧꯔꯒꯥ ꯑꯗꯨꯃꯥꯏꯅ ꯄꯩꯁꯥ ꯇꯥꯟꯕ ꯎꯝ ꯑꯗꯨꯃꯥꯏꯅ ꯂꯣꯏ ꯇꯧꯅꯔꯤꯅꯦ ꯌꯨꯝꯗ ꯂꯩꯔꯒ ꯇꯧꯕ ꯉꯥꯛꯇ ꯍꯣꯏꯌꯦ ꯑꯩꯈꯣꯏ ꯏꯃꯥꯟꯅꯕꯤ ꯍꯣꯏꯈꯩꯁꯦ
ꯎꯝ ꯀꯦꯛ ꯁꯥꯕ ꯔꯥꯅꯤ ꯐꯤ ꯀꯩꯀꯥ ꯇꯧꯕꯗꯣ
ꯑꯥ
ꯑꯗꯨ ꯄꯩꯁꯥ ꯑꯗꯨꯝ ꯊꯣꯛꯑꯦ ꯍꯥꯏꯕ꯭ꯔꯣ ꯐꯖꯅ
ꯑꯥ ꯊꯣꯛꯑꯦꯌꯦ ꯍꯥꯏꯗꯤ ꯍꯧꯖꯤꯛꯀꯥꯟ ꯃꯇꯝꯗꯗꯤ ꯐꯤ ꯁꯨꯕ ꯈꯣꯠꯄ ꯍꯥꯏꯁꯦ ꯌꯨꯝꯗ ꯆꯣꯠꯆꯥ ꯆꯣꯠꯆꯥ ꯁꯨꯕ ꯌꯥꯕ ꯅꯠꯇꯦꯗꯅꯀꯣ
ꯑꯥ
ꯔꯥꯅꯤ ꯐꯤꯒꯨꯝꯕ ꯑꯗꯩꯗꯤ ꯋꯥꯡꯈꯩ ꯐꯤꯒꯨꯝꯕ ꯍꯥꯏꯕ ꯌꯨꯝꯗ ꯆꯨꯆꯥꯥ ꯆꯨꯆꯥꯥ ꯁꯨꯕ ꯌꯥꯕ ꯑꯝꯇ ꯅꯠꯇꯦꯕ
ꯑꯗꯨ ꯁꯨꯕꯗꯣ ꯑꯩꯈꯣꯏ ꯆꯨꯝꯅꯒꯤ ꯐꯤ ꯁꯨꯕꯗꯣ
ꯑꯥ
ꯑꯗꯨꯒ ꯃꯥꯟꯅꯗꯥꯕ꯭ꯔꯥꯕ
ꯃꯥꯟꯅꯗꯦ ꯃꯥꯟꯅꯗꯦ ꯆꯣꯇꯣꯟ ꯌꯥꯝ ꯆꯪꯏ ꯔꯥꯅꯤꯒꯨꯝꯕ ꯋꯥꯡꯈꯩꯒꯨꯝꯕ ꯁꯨꯕꯗꯤ
ꯀꯃꯥꯏꯅ ꯆꯪꯒꯦ ꯈꯦꯠꯅꯔꯤꯁꯦ ꯀꯩꯀꯩꯗꯅꯣꯕꯥ ꯁꯨꯝ ꯅꯣꯏꯅ ꯈꯪꯕ ꯑꯦꯛꯁꯄꯔꯤꯌꯦꯟꯁꯇ
ꯑꯩ ꯁꯨꯕꯨꯗꯤ ꯁꯨꯗꯔ꯭ꯤꯕꯀꯣ ꯑꯗꯣꯏꯁꯨ ꯅꯥꯍꯥꯟꯋꯥꯏ ꯃꯣꯏꯅꯒ ꯇꯧꯕ ꯍꯥꯏꯐꯦꯠꯀ ꯎꯔꯛꯄꯗꯣ ꯑꯗ ꯀꯃꯥꯏꯅ ꯇꯧꯒꯦ ꯍꯥꯏ ꯀꯥꯟꯗ ꯑꯩꯈꯣꯏꯒꯤ ꯐꯤꯁꯦ ꯈꯨꯠꯅ ꯅꯩꯕ ꯁꯨꯡꯌꯥ ꯌꯥꯗꯦꯕ ꯄꯤꯠ ꯄꯤꯠ ꯃꯦꯠꯂ ꯃꯦꯠꯂꯒꯅꯦꯕꯀꯣ ꯑꯃꯣꯠꯄꯥ ꯂꯧꯊꯣꯛꯇꯣꯏꯁꯦ
ꯎꯝ
ꯈꯨꯠꯅ ꯅꯩꯔꯨꯔꯕ ꯑꯗꯨꯝ ꯂꯣꯏꯔꯦ ꯆꯥꯕ ꯕꯕꯥ ꯍꯥꯏꯅꯅꯦ ꯂꯪ ꯂꯪ ꯆꯪꯁꯤꯟꯅꯔꯒꯅꯦ ꯄꯨꯡꯆꯥꯏ ꯆꯥꯏ ꯈꯥꯏꯗꯣꯏꯕ
ꯑꯗꯨꯗꯨꯅ ꯈꯨꯠ ꯈꯨꯠꯅ ꯄꯦꯠ ꯄꯦꯠ ꯃꯦꯔꯂꯒ ꯑꯃꯣꯠꯄ ꯂꯧꯊꯣꯛꯑꯅꯤ ꯂꯧꯊꯣꯛꯄꯤꯔ ꯃꯇꯨꯡꯗ ꯑꯃꯨꯛ ꯏꯁꯤꯡꯅ ꯁꯔꯞꯇ ꯁꯦꯡꯅ ꯊꯥꯗꯣꯛ ꯄꯤꯔꯅꯤꯗꯅꯀꯣ
ꯑꯗꯨꯒ ꯃꯆꯨ ꯈꯔ ꯍꯥꯞꯇꯧ ꯑꯣꯏꯔꯒꯅ ꯃꯆꯨ ꯍꯥꯞꯄꯤꯔꯅꯤ
ꯑꯗꯧꯗꯤ ꯑꯥ ꯃꯆꯨꯗꯣ ꯍꯥꯞꯄ ꯃꯇꯨꯡꯗꯅꯦ ꯑꯩꯈꯣꯏꯒꯤ ꯆꯅꯥꯡꯁꯦ ꯑꯁꯤꯃꯨꯛ ꯐꯖꯅ ꯊꯥꯕꯤꯗꯣꯏꯅꯦꯕ ꯑꯗꯨꯗꯨꯒ ꯐꯧꯗꯣꯛꯈ꯭ꯔꯅꯤꯗꯅꯀꯣ ꯆꯅꯥꯡ ꯊꯥ ꯂꯣꯏꯔ ꯃꯇꯨꯡꯗ ꯑꯃꯨꯛ ꯐꯧꯕꯒꯁꯤꯁꯨ ꯃꯤ ꯑꯅꯤ ꯆꯪꯉꯒ ꯆꯤꯡ ꯈꯣꯠꯇꯅ ꯇꯤꯡ ꯈꯣꯠꯇꯅ ꯇꯧꯗꯣꯏꯅꯦꯕ ꯃꯤ ꯑꯃꯇꯪꯅ ꯇꯧꯕ ꯌꯥꯗꯦꯕ ꯐꯤ ꯁꯨꯕꯁꯦ ꯃꯤ ꯑꯅꯤ ꯆꯪꯉꯦꯕ
ꯑꯣ ꯑꯗꯨꯗꯤ ꯑꯗꯨꯒꯤ ꯐꯤ ꯁꯨꯕꯁꯦ ꯌꯥꯝ ꯖꫭꯇꫭꯟ ꯌꯥꯝ ꯆꯪꯉꯤꯖꯥꯠꯅꯤꯅꯦ
ꯆꯪꯉꯤ ꯆꯪꯉꯤ ꯖꫭꯇꫭꯟ ꯌꯥꯝ ꯆꯪꯉꯦ ꯄꯪꯁꯨ ꯃꯁꯨꯕ ꯌꯥꯗꯦ
ꯑꯣ
ꯑꯗꯩꯗꯤ ꯑꯈꯣꯏꯒꯤ ꯐꯤꯁꯦ ꯁꯨꯨ ꯂꯣꯏꯔꯀꯥꯟꯗ ꯐꯧꯗꯣꯛꯈ꯭ꯔꯅꯤꯗꯅ ꯐꯧꯗꯣꯛꯄꯁꯤꯖꯨꯅꯦ ꯑꯃꯨꯛ ꯑ ꯄꯣꯂꯥꯡ ꯈꯣꯛꯀꯥꯁꯦ ꯑꯩꯈꯣꯏꯅ ꯐꯤ ꯃꯆꯤꯗꯒ ꯄꯥꯏꯔꯒ ꯆꯤꯡꯉꯨꯕ ꯌꯥꯏꯗꯦꯕ ꯐꯤꯁꯦ ꯍꯦꯛ ꯃꯆꯤꯗ ꯄꯥꯏꯔꯒ ꯆꯤꯡꯉꯨꯕ ꯐꯤꯁꯦ ꯃꯆꯤ ꯄꯥꯟꯗꯣꯏꯅꯦꯕ ꯃꯆꯤ ꯄꯥꯟꯕ ꯍꯥꯏꯕꯗꯤ ꯆꯅꯥꯡꯗꯨꯅ ꯉꯁꯥꯏ ꯆꯅꯥꯥꯡ ꯊꯥꯒꯤꯕ ꯄꯣꯠꯇꯣ
ꯑꯥ
ꯑꯩꯈꯣꯏꯅ ꯆꯤꯡꯉꯨꯕ ꯖꯒꯥꯗꯣ ꯍꯦꯟꯗꯣꯛꯑꯒ ꯊꯤꯔ ꯂꯩꯗꯣꯏꯅꯦꯕ ꯃꯥꯒꯤ ꯏꯁꯇ꯭ꯔꯦꯠ ꯂꯥꯏꯟꯗꯣ ꯇꯥꯗꯕꯤꯗ ꯑꯗꯨꯅ ꯃꯅꯤ ꯇꯧꯕ ꯌꯥꯗꯦ ꯑꯗꯨ ꯄꯣꯂꯥꯡꯈꯣꯛꯇꯣ ꯑꯈꯣꯏꯒꯤ ꯋꯥꯒꯤ ꯄꯣꯂꯥꯡꯈꯣꯛ ꯍꯥꯏꯇꯥꯔꯦꯅꯦ ꯑꯗꯨꯗꯨꯅ ꯑꯣꯏꯅ ꯂꯩꯔ ꯂꯩꯔꯒ ꯃꯐꯝ ꯆꯦꯟꯖ ꯇꯧꯗꯣꯏꯕ ꯑꯗꯨꯁꯨ ꯈꯪꯕ꯭ꯔꯥ ꯑꯗꯨ ꯌꯥꯝ ꯂꯨꯏꯌꯦꯕ ꯔꯥꯅꯤ ꯁꯨꯕꯒꯥꯏꯖꯦ ꯑꯗꯩꯗꯤ ꯑꯗꯨꯁꯨ ꯄꯨꯔꯥ ꯀꯪꯍꯜꯂꯒ ꯂꯧꯁꯟꯕ ꯌꯥꯗꯦ ꯆꯣꯠꯂꯤ ꯆꯣꯠꯂꯤ ꯇꯧꯔꯤꯉꯩꯗꯅꯦ ꯂꯧꯁꯜꯂꯒ ꯏꯁꯇ꯭ꯔꯤ ꯇꯛ ꯇꯣꯏꯅꯦꯕ ꯑꯗꯨ ꯀꯩꯒꯨꯝꯕ ꯄꯨꯔꯥ ꯀꯪꯒꯤꯒ ꯇ ꯀꯪꯒꯤꯕ ꯇꯥꯔꯒꯗꯤ ꯃꯁꯛ ꯑꯃꯨꯛ ꯊꯤꯗꯣꯏꯕ
ꯑꯗꯨꯒꯅꯦ ꯀꯩꯅꯣꯝ ꯍꯪꯒꯦꯅꯦ ꯅꯣꯏ ꯅꯨꯄꯤꯒꯩꯅ ꯁꯦꯠꯅꯕꯅꯦ ꯑ ꯃ ꯃꯌꯦꯛ ꯐꯅꯦꯛ ꯅꯥꯏꯕ ꯀꯩꯀꯥ ꯂꯩꯗꯅ
ꯎꯝ
ꯑꯗꯨꯒꯨꯝꯕꯗ ꯃꯣꯏꯒꯤ ꯃꯄꯥꯟꯗ ꯍꯛꯏꯕ ꯃꯌꯦꯛꯁꯤꯡꯗꯣ
ꯎꯝ
ꯃꯥꯏ ꯃꯥꯏ ꯇꯣꯉꯥꯟ ꯇꯣꯉꯥꯟꯕ ꯃꯌꯦꯛꯁꯦ ꯑꯈꯣ ꯑꯗꯨꯗ ꯍꯩ ꯃꯌꯥꯝꯖꯤꯡꯗꯣ ꯑꯈꯣꯏ ꯃꯅꯤ ꯄꯨꯔꯒꯤ ꯑ ꯀꯩꯅꯣ ꯊꯥꯏꯅꯗꯩ ꯂꯩꯔꯝꯕ ꯃꯌꯦꯛ ꯂꯥ ꯑꯇꯣꯞꯄ ꯃꯄꯥꯟ ꯂꯝꯒꯤ ꯃꯌꯦꯛ ꯍꯥꯞꯆꯟꯕ ꯌꯥꯎꯕ꯭ꯔꯕ
ꯑꯥ ꯍꯣꯏ ꯍꯧꯖꯤꯛꯇꯤ ꯑꯅꯧ ꯑꯅꯧꯕ ꯌꯥꯝ ꯍꯥꯞꯆꯤꯜꯂꯦꯀꯣ ꯊꯥꯏꯅꯒꯤ ꯃꯌꯦꯛꯁꯨ ꯂꯩꯔꯦ ꯈꯣꯏ ꯃꯌꯦꯛ ꯑꯗꯩꯗꯤ ꯅꯤꯡꯉꯝ ꯁꯝꯖꯤꯒ ꯍꯥꯏꯁꯦ
ꯎꯝ ꯎꯝ
ꯍꯧꯖꯤꯛꯇꯤ ꯀꯩꯗꯧꯔꯦ ꯍꯦꯕꯤꯀꯁꯄꯨ ꯍꯥꯏꯕꯅꯦ ꯔꯣꯁ ꯃꯌꯦꯛꯄꯨ ꯍꯥꯏꯕꯅꯦ ꯑꯗꯩꯗꯤ ꯈꯪꯗꯦ ꯃꯃꯤꯡ ꯌꯥꯝꯅ ꯍꯧꯖꯤꯛꯇꯤ ꯑꯅꯧ ꯑꯅꯧꯕ ꯌꯥꯝ ꯂꯩꯔꯦ
ꯑꯗꯩ ꯈꯣꯏ ꯇꯦꯂꯪꯒꯥꯕꯨ ꯍꯥꯏꯕꯅꯦ ꯈꯣꯏꯗꯒꯁꯦꯀꯣ ꯈꯣꯏ ꯈꯇꯪꯒ ꯍꯥꯏꯗꯕꯤ ꯑꯃꯥꯏꯅꯒ ꯃꯈꯜ ꯃꯈꯜ ꯂꯩꯌꯦꯕ
ꯑꯅꯧ ꯑꯅꯧꯕ ꯍꯥꯞꯆꯜꯂꯛꯄꯅꯤꯅꯦꯀꯣ
ꯑꯥ ꯑꯅꯧ ꯑꯅꯧꯕ ꯃꯌꯥꯝ ꯍꯥꯞꯆꯟꯂꯛꯑꯦ
ꯍꯥꯏꯔꯦꯛ ꯑꯁꯦꯡꯕ ꯑꯈꯣꯏꯒꯤ ꯃꯌꯦꯛ ꯂꯩꯕ ꯃꯌꯥꯝꯗꯣ ꯑꯗꯨ ꯍꯥꯞꯄ ꯁꯥꯕꯗꯣ ꯑꯗꯨꯗꯤ ꯇꯥꯡꯕ꯭ꯔꯕ
ꯑꯗꯨꯝ ꯆꯞ ꯃꯥꯟꯅꯩꯗ ꯇꯥꯡꯗꯦ ꯁꯨꯝ ꯃꯤ ꯑꯅꯧ ꯑꯄꯦꯟ ꯄꯥꯝꯃꯤꯗꯅ
ꯑꯗꯨꯗꯨꯅ ꯑꯅꯧ ꯑꯄꯦꯟ ꯗꯣ ꯀꯩ ꯍꯥꯏꯅꯤ ꯀ ꯍꯤꯗꯥꯡꯅꯕ ꯍꯥꯏꯒꯗ꯭ꯔꯥ ꯐꯖꯕ ꯇꯥꯟꯅꯕ ꯍꯥꯏꯒꯗ꯭ꯔꯣ ꯑꯗꯣꯝꯗ ꯑꯣꯏꯅ ꯆꯠꯄꯒꯤ ꯁꯨꯝ ꯑꯅꯧ ꯑꯅꯧꯕ ꯗꯤꯕꯂꯞ ꯇꯧꯔꯛꯄꯩ ꯋꯥꯅꯤꯗ
ꯑꯗꯨꯒꯤ ꯁꯥꯕꯒꯤ ꯑ ꯖꯦ ꯐꯅꯦꯛꯇ ꯃꯆꯨ ꯃꯆꯨ ꯃꯌꯥꯝ ꯂꯩꯗꯅ
ꯑꯥ
ꯐꯅꯦꯛꯀꯤ ꯃꯆꯨꯗꯣ
ꯎꯝ
ꯀꯩꯅꯣ ꯇꯧꯕ꯭ꯔꯕ ꯎꯝ ꯃꯆꯨꯗꯣ ꯑ ꯑꯉꯧꯕꯗ ꯁꯥꯔꯦꯗꯅꯀꯣ ꯑꯗꯨꯒ ꯇꯣꯉꯥꯟꯅ ꯃꯆꯨ ꯃꯆꯨ ꯑꯁꯪꯕ ꯍꯪꯒꯥꯄꯥꯟ ꯃꯈꯜ ꯃꯈꯜ ꯂꯩꯇ꯭ꯔ ꯐꯅꯦꯛꯁꯨ ꯃꯆꯨꯗ ꯃꯣꯏꯅ ꯌꯣꯟꯕꯗꯗꯤ ꯑꯗꯨꯒꯤ ꯃꯆꯨꯁꯤꯡꯗꯣ
ꯑꯉꯧꯕꯗ ꯁꯥꯕꯗꯨꯅꯅꯦ
ꯑꯥ
ꯑꯩꯈꯣꯏꯒꯤ ꯃꯨꯀꯥꯒꯨꯝꯕꯅꯦꯕ ꯃꯨꯀꯥꯁꯤꯗꯤ ꯃꯆꯨ ꯂꯥꯛꯄ ꯌꯥꯏꯑꯦꯕ
ꯑꯥ
ꯃꯆꯨ ꯂꯥꯛꯑꯒ ꯎꯝ ꯃꯆꯨ ꯂꯥꯛꯑꯒ ꯑꯩꯈꯣꯏꯒꯤ ꯁꯪꯅꯤꯡ ꯁꯪꯅꯤꯡꯕ ꯃꯆꯨ ꯂꯥꯛꯄ ꯌꯥꯏꯕ ꯃꯨꯀꯥꯗꯗꯤ ꯑꯗꯨꯒ ꯊꯝꯕꯥꯜ ꯂꯩꯈꯣꯛꯀꯨꯝꯕ ꯀꯩꯒꯨꯝꯕꯗꯨꯗꯤ ꯑꯗꯨꯝ ꯁꯥ ꯑꯗꯨꯝ ꯃꯥꯒꯤ ꯊꯝꯕꯥꯜ ꯂꯩꯈꯣꯡ ꯃꯆꯨꯗꯣ ꯑꯗꯨꯝ ꯁꯪꯉꯒ ꯑꯗꯨꯝ ꯁꯥꯕ ꯁꯃꯥꯏꯅ ꯇꯧꯋꯦꯕ
ꯑꯗꯨ ꯊꯝꯕꯥꯜ ꯂꯩꯈꯣꯛꯅ ꯍꯦꯟꯅ ꯇꯥꯡꯕ꯭ꯔꯣ
ꯇꯥꯡꯉꯤ ꯊꯝꯕꯥꯜ ꯂꯩꯈꯣꯛ ꯌꯥꯝ ꯇꯥꯡꯉꯤ ꯐꯤꯒꯦ ꯌꯥꯝ ꯇꯥꯡꯉꯤ ꯐꯤꯒꯦꯒꯥꯁꯦ ꯂꯨꯄꯥ ꯂꯤꯁꯤꯡ ꯇꯔꯥ ꯍꯦꯜꯂꯦ
ꯎꯝ
ꯊꯝꯕꯥꯜ ꯂꯩꯈꯣꯛꯁꯤꯁꯨ ꯂꯨꯄꯥ ꯂꯤꯁꯤꯡ ꯀꯌꯥ ꯇꯔꯥ ꯑꯗꯨꯃꯥꯏꯅ ꯑꯗꯨꯝ ꯐꯤꯒꯦ ꯍꯥꯏꯕ ꯊꯝꯕꯥꯜ ꯑꯥꯗ ꯌꯥꯝ ꯇꯥꯡꯉꯤ
ꯑꯁ ꯑꯩꯈꯣꯏꯒꯤ ꯃꯤꯇꯩꯒꯤ ꯅꯨꯄꯤꯒꯩꯒꯤ ꯐꯅꯦꯛ ꯐꯤꯔꯣꯜꯖꯦ ꯑꯁ ꯃꯃꯜ ꯃꯌꯥꯝ ꯌꯥꯝ ꯇꯥꯡꯒꯔ ꯖꯥꯠꯅꯤꯀꯣ ꯔꯥꯅꯤ ꯐꯤ ꯑꯝꯗꯅꯦ
ꯅꯤꯐꯨ ꯌꯥꯡꯈꯩ ꯇꯥꯕꯒ ꯂꯩꯌꯦꯕ
ꯎꯝ
ꯑꯗꯒꯤ ꯋꯥꯡꯈꯩꯗꯗꯤ ꯌꯥꯝ ꯀꯥ ꯍꯦꯟꯅ ꯇꯥꯡꯗ꯭ꯔꯦ ꯑꯗꯣ ꯑꯣ ꯔꯥꯅꯤ ꯐꯤꯗ ꯃꯃꯜ ꯇꯥꯡꯉꯛꯏꯁꯤꯅ ꯀꯃꯥꯏꯅ ꯇꯧꯒꯦ ꯍꯥꯏꯗ ꯑꯩꯈꯣꯏꯒꯤ ꯃꯥꯒꯤ ꯍꯛꯏꯕ ꯂꯩꯗꯣ ꯑꯗꯨ ꯃꯌꯥꯝ ꯍꯛꯇꯥꯔꯒꯗꯤ ꯂꯪ ꯑꯀꯨꯞꯄꯗꯨꯅ ꯌꯥꯝ ꯋꯥꯅ ꯇꯧꯔꯛꯄꯅꯤꯅ ꯅꯦ ꯑꯋꯥꯃꯟꯗꯣ ꯌꯥꯝ ꯂꯧꯕ ꯍꯥꯏꯇꯥꯔꯦ ꯃꯇꯝ ꯌꯥꯝ ꯆꯪꯉꯦꯕ ꯐꯤ ꯑꯃ ꯁꯥꯕꯗ ꯊꯥ ꯑꯃ ꯍꯦꯟꯅꯒ ꯆꯪꯉꯦꯕꯀꯣ
ꯑꯗꯨꯗ ꯊꯥ ꯑꯃ ꯍꯦꯟꯅ ꯆꯪꯉꯕꯅꯤꯅ ꯃꯤꯒꯤ ꯃꯥꯡꯈ꯭ꯔꯤꯕ ꯃꯇꯝ ꯃꯌꯥꯝ ꯐꯤꯗꯣ ꯁꯥꯟꯅꯕ ꯍꯣꯠꯅꯕꯗ ꯆꯪꯉꯤꯕ ꯃꯇꯝ ꯃꯌꯥꯝꯗꯨꯒꯤ ꯐꯨꯒꯠꯂꯒ ꯂꯧꯈꯠꯂꯛꯄꯗꯗꯤ ꯑꯗꯨꯝ ꯐꯤꯗꯣ ꯇꯥꯡꯉꯦꯕ ꯂꯪ ꯑꯀꯨꯞ ꯑꯀꯨꯞ ꯀꯨꯞꯄꯗꯨꯅ ꯃꯥꯒꯤ ꯇꯥꯍꯟꯅꯤꯡꯉꯤꯕ ꯃꯌꯦꯛꯇꯨ ꯇꯥꯍꯟꯅꯕ ꯁꯦꯝꯃ ꯁꯦꯝꯃ ꯁꯦꯝꯃ ꯌꯥꯝ ꯋꯥ ꯋꯥꯅꯅꯦꯕ ꯁꯥꯔꯛꯇꯣꯏꯖꯦ ꯑꯗꯨꯗꯨꯅꯅꯦꯕ ꯐꯤ ꯇꯥꯡꯉꯤꯁꯦ ꯂꯪꯗꯨꯗ ꯌꯥꯝ ꯍꯦꯟꯅ ꯇꯥꯡꯉꯨꯕꯩ ꯅꯠꯇꯕ
ꯇꯧꯔꯤꯕ
ꯎꯝ
ꯑꯩꯒꯤ ꯅꯦꯠꯋꯥꯛꯅꯦ
ꯎꯝ
ꯉꯍꯥꯟꯒꯩꯗꯦ ꯀꯤꯝ ꯇꯧꯔꯝꯗꯦꯕꯀꯣ
ꯑꯩꯅ ꯍꯖꯤꯛꯇ ꯑꯃꯨꯛ ꯀꯩ ꯀꯩ ꯑꯩꯥꯅ ꯉꯥꯡꯕꯗꯤ ꯐꯖꯅ ꯇꯥꯕ ꯅꯠꯇ꯭ꯔꯣ
ꯇꯥꯏꯌꯦ ꯇꯥꯏꯌꯦ ꯆꯦꯛ ꯆꯦꯛꯇꯤ ꯑꯗꯨꯝ ꯇꯧꯋꯦ
ꯑꯩꯉꯣꯟꯗꯁꯨ ꯇꯧꯋꯦꯕ ꯆꯦꯛ ꯆꯦꯛꯇꯣ
ꯏꯕꯥꯟꯅꯤ ꯅꯦꯠꯋꯥꯛꯁꯦ ꯑꯃꯗ ꯈꯤꯇꯪ ꯂꯨꯁ ꯑꯣꯏꯔꯝꯗꯧ ꯃꯥꯜꯂꯦ
ꯍꯣꯏ ꯍꯣꯏ ꯍꯣ ꯑꯃꯨꯛ ꯀꯛꯑꯒ ꯌꯦꯡꯒꯦ
ꯍꯣ ꯍꯣꯏ
ꯎꯝ